ꯍꯜꯂꯣ ꯇꯥꯕ꯭ꯔꯣ ꯇꯥ꯭ꯔꯣ ꯇꯥꯏ ꯇꯥꯏ ꯍꯅꯨꯡꯉꯥꯏꯔꯤꯕꯣ ꯅꯨꯡꯉꯥꯏꯔꯤꯌꯦ ꯅꯨꯡꯉꯥꯏꯔꯤꯌꯦ ꯅꯪꯗꯦ
ꯑꯩꯁꯨ ꯅꯨꯡꯉꯥꯏꯔꯤꯌꯦ ꯀꯝꯗꯧꯔꯤꯒꯦ
ꯑ ꯑꯗꯨꯝ ꯅꯨꯡꯉꯥꯏꯔꯤ ꯍꯥꯏꯕꯇꯥꯥꯔꯦ ꯑꯁ ꯈꯣꯏ ꯁꯤ ꯊꯣꯡꯕ ꯍꯧꯗ꯭ꯔꯤꯌꯦ ꯈꯈꯉꯜꯂꯤꯌꯥꯅ ꯕ꯭ꯔꯣ ꯀꯣꯏꯗꯤ ꯆꯥꯔꯕꯣ
ꯑꯩꯈꯣꯏꯁꯨ ꯆꯥꯗꯔꯤ
ꯑꯣ ꯀꯔꯤ ꯃꯊꯦꯜ ꯇꯧꯔꯤꯒꯦ
ꯈꯪꯗꯦꯕꯣ ꯑꯩ ꯍꯧꯒꯠꯇ꯭ꯔꯕꯀꯣ ꯍꯧꯖꯤꯛ ꯐꯥꯎ
ꯏꯟꯁꯥꯡ ꯌꯦꯡꯕꯤꯕ ꯑꯠꯆꯥ ꯐꯃꯨꯡꯗ ꯂꯩꯔꯤꯕ ꯑꯣꯏꯔꯥ
ꯍꯣꯏ
ꯎꯝꯗ ꯆ ꯀꯗꯥꯏ ꯆꯀꯦꯔꯣ ꯉꯁꯤꯗꯤ ꯕ꯭ꯔꯣ
ꯉꯁꯤꯗꯤ ꯑꯗꯨꯝ ꯐ꯭ꯔꯤꯗ ꯂꯩꯒꯅꯤꯗ
ꯎ ꯑ ꯑꯗꯨꯗꯤ ꯊꯕꯛ ꯇꯣꯉꯥꯟꯕ ꯂꯩꯇ꯭ꯔꯦ
ꯍꯣꯏ
ꯍꯣꯏ ꯎꯝ ꯍꯩꯍꯥ ꯀꯅꯣ ꯒꯨꯝꯗ ꯁꯅꯥꯗꯦ ꯕꯣꯜ ꯒꯨꯝꯕꯗꯤ
ꯍꯣꯏ
ꯍꯣꯏ ꯕꯣꯜ ꯒꯨꯝꯕꯁꯨ ꯁꯅꯩꯌꯦꯗ ꯃꯔꯛ ꯃꯔꯛꯇꯗꯤ ꯑꯣ ꯌꯥꯝ ꯅꯪ ꯕꯣ ꯌꯦꯡꯕ꯭ꯔꯣ ꯑꯁ ꯍꯟꯗꯛ ꯕꯣꯜꯁꯦ ꯐꯖꯅ ꯌꯦꯡꯂ ꯂꯩꯌꯦ ꯑꯩ
ꯑꯣ
ꯑꯣ ꯅꯪꯒꯤ
ꯁꯄꯣꯔꯇꯔ
ꯑꯁ ꯑꯩꯒꯤꯗꯤ ꯆꯠꯈ꯭ꯔꯦꯅꯦ ꯉꯔꯥꯡ ꯅꯍꯥꯟ
ꯀꯅꯥꯅꯣ ꯑꯩꯒꯤꯁꯨ ꯑꯩꯒꯤꯁꯨ ꯆꯠꯈ꯭ꯔꯦ
ꯃꯅꯥꯔꯝꯅꯤꯕꯣ ꯏꯕꯥꯅꯤꯁꯦ ꯑꯥꯔꯗ ꯍꯧꯕꯅꯦ ꯑꯥꯔꯒꯤ ꯍꯣꯏ ꯍꯣꯏ ꯍꯣꯏ
ꯑꯥ ꯆꯠꯈ꯭ꯔꯦ ꯏꯕꯥꯅꯤꯒꯤ
ꯆꯠꯈ꯭ꯔꯦ ꯆꯠꯈ꯭ꯔꯦ ꯃꯤꯅ ꯑꯩ ꯅꯍꯥꯟ ꯀꯣꯜ ꯃꯣꯏꯒꯤ ꯀꯩꯅꯣꯗꯨ ꯀꯣꯠꯁꯨ ꯀꯣꯜ ꯇꯧꯔ ꯍꯥꯏꯕꯅꯦ ꯉꯥꯏꯍꯥꯛ ꯕꯦꯟꯁꯁꯦ ꯊꯝꯕꯤ ꯊꯝꯕꯤꯔꯝꯃꯣ ꯅꯠꯇ꯭ꯔꯗꯤ ꯌꯥꯔꯣꯏ ꯍꯥꯏꯔ ꯌꯥꯗ
ꯑꯔꯖꯦꯟꯇꯤꯅꯥ ꯁꯤꯕ ꯉꯥꯏꯕꯅꯦ ꯍꯧꯖꯤꯛ
ꯑꯁ ꯑꯗꯨꯕꯨ ꯑꯃꯔꯣꯝꯗ ꯅꯨꯡꯉꯥꯏꯇꯦꯅ ꯃꯣꯏꯒꯤ ꯃꯇꯝꯒꯤ ꯐꯥꯎꯔꯛꯄ ꯂꯣꯏꯅ ꯆꯠꯈ꯭ꯔꯗꯤ
ꯑꯗꯨꯗꯁꯨ ꯃꯈꯣꯏꯁꯦ ꯀꯔꯤ ꯍꯥꯏꯒꯅꯣ ꯆꯤꯠ ꯇꯧꯋꯦꯕꯥ
ꯎꯝ ꯍꯣꯏ
ꯏꯖꯤꯞ ꯒ ꯁꯅꯕꯗꫭ
ꯑꯥ ꯈꯪꯗ꯭ꯔꯦ ꯑꯗꯨꯝ ꯑꯦꯝꯄꯥꯌꯔꯁꯨ ꯑꯗꯨꯝ ꯈꯔ ꯍꯣꯏ ꯁꯞꯄꯣꯔꯠ ꯇꯧꯈ꯭ꯔ ꯃꯥꯜꯂꯦ ꯑꯗꯨꯝ ꯌꯦꯡꯁꯤꯟꯈ꯭ꯔ ꯃꯥꯜꯂꯦ ꯎꯝ ꯑꯗꯨ
ꯍꯧꯖꯤꯛꯇꯤ ꯀꯅꯥꯕꯨ ꯁꯄꯣꯔꯠ ꯇꯧꯔꯤꯕ꯭ꯔꯣ
ꯍꯧꯖꯤꯛꯇꯤ ꯐ꯭ꯔꯥꯟꯁ ꯇꯧꯔꯤ ꯐ꯭ꯔꯥꯟꯁꯅꯀꯣ ꯑꯔꯖꯦꯟꯇꯤꯅꯥꯕꯨ ꯍꯥꯠ
ꯍꯣꯏꯗꯥ ꯍꯣꯏꯗꯥ ꯑꯗꯨꯝ ꯀꯩꯅꯣ ꯇꯧꯔꯗꯤ ꯐꯨꯠꯕꯣꯜꯗꯤ ꯍꯥꯏꯕꯗꯤ ꯉꯝꯗꯦꯅꯀꯣ
ꯎꯝ
ꯎꯝ ꯂꯥꯛꯅꯦꯕ ꯂꯛꯇꯤ ꯂꯛꯅꯦ ꯍꯩꯍꯥ ꯈꯪꯗ꯭ꯔꯦ ꯑꯗꯨꯝ ꯌꯦꯡꯕ ꯅꯨꯡꯉꯥꯏꯌꯦ ꯅꯨꯡꯉꯥꯏꯇꯦ ꯍꯥꯏꯕꯁꯨ ꯈꯪꯗ꯭ꯔꯦ ꯍꯟꯗꯛ ꯆꯠꯈ꯭ꯔꯕꯅꯤꯅ ꯍꯧꯖꯤꯛꯇꯤ ꯋꯥꯈꯜ ꯋꯥꯔ ꯂꯩꯔꯦ ꯉꯝꯂꯗꯤ ꯐꯗꯧꯅꯦꯕ ꯑ ꯍꯥꯟꯅꯗꯤ ꯁꯅꯥꯔꯝꯃꯦ ꯍꯧꯖꯤꯛꯇꯤ ꯁꯅꯥꯗ꯭ꯔꯤꯕꯣ
ꯄꯞꯖꯤꯔ ꯑꯗꯨ
ꯑ ꯄꯚꯖꯤ ꯁꯨ ꯀꯩꯅꯣꯁꯨ ꯑ ꯑꯦꯝ ꯑꯦꯜ ꯁꯨ
ꯑꯩꯗꯤ ꯍꯧꯖꯤꯛꯐꯥꯎ ꯑꯗꯨꯝ ꯆꯥꯅ ꯂꯩꯅꯦ
ꯑꯁ ꯃꯇꯝ ꯂꯩꯇ꯭ꯔꯅꯦ ꯍꯧꯖꯤꯛꯇꯤ
ꯑꯩꯁ
ꯑꯁ ꯑꯩꯁꯨ ꯀꯣꯂꯦꯖ ꯆꯠꯂꯒ ꯂꯩꯕꯥꯅꯦꯕ ꯑꯆ
ꯃꯇꯝꯗꯤ ꯌꯥꯝꯅ ꯐ꯭ꯔꯤ ꯑꯣꯏꯗ ꯔꯤꯒꯨꯂꯔ ꯀꯣꯂꯦꯖ ꯅꯠꯇꯩꯕ
ꯍꯣꯏ ꯍꯣꯏ
ꯑꯗꯨ ꯀꯩꯅꯣꯗꯤ ꯁꯦꯃꯤꯁꯇꯔꯗꯤ ꯀꯌꯥꯗ ꯂꯩꯕ꯭ꯔꯥ
ꯁꯤꯃꯦꯖ
ꯁꯦꯃꯤꯁꯇꯔ ꯁꯦꯀꯦꯟ ꯏꯌꯥꯔ ꯆꯠꯂ ꯂꯩꯌꯦ ꯍꯧꯖꯤꯛ ꯕꯤ ꯑꯦ ꯇꯝꯔꯒ ꯂꯩꯌꯦ ꯑꯗꯨꯗꯤ ꯐꯣꯔꯠ ꯑꯣꯏꯔꯦꯅꯀꯣ
ꯍꯣꯏ ꯅꯨꯡꯉꯥꯏꯌꯦ ꯍꯥꯏꯕ
ꯅꯨꯡꯉꯥꯏꯌꯦ ꯍꯥꯏꯕ ꯇꯥꯔꯦꯗ ꯎꯝ ꯌꯥꯔꯦ ꯌꯥꯔꯦ ꯑꯗꯨ ꯀꯩꯅꯣꯗꯤ ꯑꯣꯅꯔꯁ ꯀꯨꯝꯗꯤ ꯈꯟꯈ꯭ꯔꯥꯕꯣ ꯅꯠꯇ꯭ꯔꯒ ꯈꯟꯗ꯭ꯔꯤꯕꯣ
ꯑꯁ ꯈꯟꯗꯔꯤꯗ ꯍꯧꯖꯤꯛ ꯍꯧꯖꯤꯛꯗꯤ
ꯍꯧꯖꯤꯛꯇꯤ ꯂꯣꯏꯔꯒ ꯐꯣꯔꯠ ꯁꯦꯃꯤꯁꯇꯔ ꯂꯣꯏꯔ ꯈꯟꯒꯗꯧ ꯃꯥꯜꯂꯦꯗ ꯀꯣ
ꯍꯣꯏ
ꯍꯣꯏ ꯎꯝ ꯍꯣꯏ ꯍꯣꯏ ꯐꯖꯅ ꯅꯪꯗꯤ ꯑꯥ ꯑꯩꯗꯤ ꯀꯩꯅꯣꯅꯦ ꯂꯣꯏꯔꯦ ꯂꯥꯏꯔꯤꯛ ꯇꯝꯕ ꯂꯣꯏꯔꯦ ꯀꯣꯂꯦꯖ ꯂꯥꯏꯐ ꯂꯣꯏꯔꯦ ꯌꯨꯅꯤꯚꯔꯁꯤꯇꯤ ꯂꯥꯏꯐ ꯂꯣꯏꯔꯦ
ꯑꯣ ꯑꯗꯨꯗꯤ ꯀꯔꯤ ꯊꯕꯛ ꯇꯧꯔꯒ ꯂꯩꯔꯦ
ꯀꯒ ꯂꯩ ꯑꯁ ꯕꯣꯔ ꯑꯩꯁꯦ ꯑꯦꯛꯖꯥꯝꯁꯨ ꯑꯗꯨꯝ ꯊꯥꯔꯤꯕ ꯑꯗꯨꯒ ꯑꯣꯖꯥ ꯇꯧꯔꯤꯌꯦ ꯄ꯭ꯔꯥꯏꯚꯦꯠꯇꯀꯣ
ꯎ
ꯎꯝ ꯑꯗꯨꯗꯤ ꯌꯥꯝ ꯐ ꯍꯥꯏꯅꯣ ꯍꯣꯏ ꯐꯩ ꯍꯥꯏꯁꯤꯔꯥ ꯈꯪꯗ꯭ꯔꯦ ꯀꯃꯥꯏꯅ ꯇꯧꯁꯤꯔꯥ
ꯎꯝ ꯅꯪꯗꯤ ꯊꯕꯛ
ꯊꯕꯥꯛ ꯂꯩꯔꯤꯅ ꯈꯔꯉꯥꯏꯒꯅꯤꯗ ꯍꯣꯏ ꯑꯗꯨꯝ ꯍꯣꯏ ꯍꯥꯏꯕ ꯇꯥꯔꯦ ꯑꯗꯨꯝ ꯕꯤꯖꯤ ꯂꯩꯕꯅ ꯐꯩꯅꯀꯣ ꯊꯕꯛ ꯆꯤꯟꯕꯅ ꯐꯩꯅꯀꯣ
ꯍꯣꯏ ꯑꯩꯁꯨ ꯊꯕꯛ ꯃꯆꯥ ꯃꯆꯥ ꯂꯩꯔꯒꯀꯣ
ꯎꯝ
ꯅꯨꯡꯉꯥꯏꯊꯣꯛꯅꯤꯡꯈ꯭ꯔꯦꯕ
ꯑ ꯑꯁ ꯈꯟꯕ ꯋꯥꯅꯤꯗ ꯅꯨꯡꯉꯥꯏꯗꯤ ꯅꯨꯡꯉꯥꯏꯇꯅꯦ ꯋꯥꯅꯤ ꯂꯥꯏꯔꯤꯛ ꯇꯝꯕ ꯃꯇꯝꯅ ꯅꯨꯡꯉꯥꯏꯕ ꯍꯦꯟꯅꯤꯗ
ꯑꯣꯖꯥꯁꯨ ꯅꯨꯡꯉꯥꯏꯒꯅꯤꯗ
ꯗ ꯍꯣꯏ ꯑꯗꯨꯝ ꯃꯔꯛꯇ ꯏꯁꯇꯨꯗꯦꯟꯒ ꯀꯩꯅꯣ ꯇꯧꯕꯗꯤ ꯅꯨꯡꯉꯥꯏ ꯃꯔꯛꯇ ꯋꯥꯏ
ꯑꯣ ꯅꯪ ꯀ꯭ꯔꯣꯥꯁ ꯀꯩ ꯀꯦ ꯌꯥꯕ ꯄꯥꯏꯕꯒ
ꯑꯩꯁꯦ ꯍꯧꯖꯤꯛꯐꯥꯎ ꯑ ꯍꯧꯖꯤꯛꯇꯤ ꯀ꯭ꯂꯥꯁ ꯇꯦꯟ ꯐꯥꯎ ꯑꯗꯨꯝ ꯇꯥꯛꯄꯤꯔꯤꯌꯦ ꯅ ꯅ ꯀꯩꯅꯣ ꯏꯪꯂꯤꯁꯅ
ꯔꯣ
ꯎꯝ
ꯍ ꯅꯪ ꯑꯗꯨꯗꯤ ꯅꯪꯅꯦ ꯁꯥꯡ ꯌꯥꯝꯅ ꯍꯥꯏꯕ ꯃꯥꯜꯂꯤꯅꯦ
ꯍꯥꯥ
ꯅꯪ ꯁꯥꯏꯟꯁ ꯔꯣ ꯄꯥꯏꯕꯁꯦ ꯀ꯭ꯂꯥꯁ ꯇꯦꯟ ꯅꯥꯏꯟꯒꯨꯝꯕ
ꯑꯥ ꯅꯠꯇ ꯏꯪꯂꯤꯁ ꯅ ꯏꯪꯂꯤꯁ
ꯏꯪꯂꯤꯁ ꯑꯗꯨꯗꯤ ꯅꯪ ꯏꯪꯂꯤꯁ ꯌꯥꯝꯅ ꯍꯩꯕꯥꯖꯥꯠꯅꯤꯅꯦ
ꯂꯅꯤ ꯌꯥꯝ ꯍꯩꯕ ꯑꯣꯏꯗꯣꯏꯗꯕ꯭ꯔꯣ ꯑ ꯑꯦ ꯍꯦ ꯈꯪꯗ꯭ꯔꯦ ꯈꯪꯗ꯭ꯔꯦ ꯑꯩꯈꯣꯏꯒꯤ ꯍꯣꯏ ꯍꯣꯏ ꯍꯣꯏ
ꯏꯪꯂꯤꯁ
ꯏꯪꯂꯤꯁ ꯏꯪꯂꯤꯁ ꯍꯥꯏꯕ ꯐꯠꯄꯁꯦ
ꯀꯩ ꯍꯥꯏꯅꯣ ꯌꯥꯝ ꯐꯥꯎꯔꯦꯅꯦ
ꯗ ꯊꯔꯁꯨ ꯑꯗꯨꯝ ꯏꯪꯂꯤꯁ ꯄꯥꯏꯔꯒ ꯆꯠꯄ ꯌꯥꯏꯕ ꯍꯣꯏ ꯍꯣꯏ ꯆꯨꯝꯃꯦ ꯆꯨꯝꯃꯦ ꯑ ꯌꯥꯝ ꯂꯥꯏꯝ ꯂꯩꯗ ꯏꯪꯂꯤꯁꯇꯤ ꯂꯨꯕ ꯅꯠꯇꯦꯗ ꯍ ꯍ ꯌꯥꯝ ꯂꯥꯏꯗꯤ ꯂꯥꯛ ꯑꯗꯨꯕꯨ ꯍꯣꯏ ꯈꯔ ꯆꯥꯎ ꯀꯩꯅꯣꯒꯤ ꯑꯣꯅꯔꯁꯀꯨꯝꯕ ꯆꯠꯂꯗꯤ ꯈꯔꯗꯤ ꯂꯨꯏꯦꯀꯣ
ꯑꯣ
ꯑꯣ ꯂꯥꯏꯁꯨ ꯂꯥꯏꯕ ꯂꯨꯁꯨ ꯂꯨꯕꯥꯀꯣ ꯑꯩꯈꯣꯏ ꯂꯥꯏ ꯂꯨꯕꯥ ꯍꯥꯏꯕꯁꯦ ꯑꯩꯈꯣꯏꯒꯤ ꯐꯥꯔꯁ ꯂꯦꯡꯒ꯭ꯋꯦꯖ ꯅꯠꯇ꯭ꯔꯕꯅꯤꯅ ꯀꯣ
ꯍꯣꯏ
ꯑꯗꯨꯒꯤ ꯁꯦꯀꯦꯟꯠ ꯂꯦꯡꯒ꯭ꯋꯦꯖꯅꯤꯅ ꯌꯥꯝ ꯂꯨꯏꯌꯦꯕ ꯂꯨꯕꯥꯕꯨꯗꯤ
ꯑꯩꯁꯨ ꯅꯨꯃꯤꯠ ꯑꯃꯈꯛꯇꯪ ꯑꯣꯖꯥ ꯑꯣꯏꯔꯒ ꯂꯥꯛꯕ ꯑꯩꯒꯤ ꯑꯪꯀꯜꯒꯤꯀꯣ
ꯎꯝ
ꯃꯥꯁ
ꯃꯥ ꯁꯦꯚ ꯇꯧꯕ ꯑꯗꯨꯒꯤ ꯑꯩꯅ ꯂꯥꯛꯄ ꯎꯝ ꯑꯗꯨ ꯑꯣ ꯍꯤꯟꯗꯤ
ꯍꯣꯏ
ꯑꯆꯥ
ꯎꯝ ꯄꯥꯏꯔꯒ ꯂꯩꯕ ꯑꯗꯨꯒꯤ
ꯍꯣꯏ
ꯑꯗꯨ ꯅꯪ ꯅꯨꯃꯤꯠ ꯑꯃꯃꯛꯇ ꯆꯠꯄ
ꯍꯣꯏ ꯅꯨꯃꯤꯠ ꯑꯃꯈꯛ
ꯑ ꯀꯔꯝ ꯇꯧꯕ꯭ꯔꯣ ꯑꯦꯛꯁꯄꯤꯔꯤꯌꯦꯟꯁꯇ
ꯑꯁ ꯆꯠꯈ꯭ꯔꯗꯤ ꯅꯨꯡꯉꯥꯏꯍꯦ ꯀ꯭ꯂꯥꯁ ꯁꯥꯚꯦꯟ ꯔꯣ ꯑꯩꯠꯔꯣ ꯄꯥꯏꯞ ꯑꯣ ꯆꯠꯄꯅꯦꯕ ꯄꯥꯏꯞ ꯆꯪꯕꯅꯦꯕꯀꯣ
ꯑꯆꯥ ꯑꯆꯥ ꯑꯗꯣ ꯍꯤꯟꯗꯤꯁꯨ ꯌꯥꯝꯅ ꯍꯥꯏꯗꯕꯅꯤ ꯍꯂꯒ ꯅ ꯍ ꯍ ꯑ ꯇꯧꯕꯗꯤ ꯑꯍꯥꯟꯕꯗꯤ ꯑꯗꯨꯝ ꯅꯔꯚꯁꯁꯨ ꯆꯠꯄꯅꯤꯗ
ꯍꯣꯏ
ꯍꯣꯏ ꯎꯅꯅꯦ ꯍꯥꯏꯁꯨꯣ ꯎꯃꯅꯗꯤ ꯈꯔ ꯎꯝ ꯍꯣꯏ ꯍꯥꯏꯕꯗꯤ ꯇꯛꯄꯗꯣ ꯄꯨꯡꯇꯛ ꯇꯛꯄ ꯆꯤꯟꯊꯤꯅ ꯇꯥꯛꯄꯁꯨ ꯌꯥꯗꯦꯗꯣ ꯄ꯭ꯔꯤꯄꯦꯔꯦꯁꯟ ꯐꯖꯥꯅ ꯇꯧꯔꯒ ꯇꯥꯛꯇ꯭ꯔꯗꯤꯀꯣ
ꯎꯝ
ꯎꯝ
ꯑꯣꯖꯥ ꯇꯛꯄ ꯍꯩꯗ꯭ꯔꯗꯤ ꯑꯣꯖꯥ ꯐꯠꯇꯦꯅ ꯍꯩꯒꯅꯦꯕ ꯑꯉꯥꯡꯁꯤꯡ
ꯍꯣꯏ
ꯑꯣꯖꯥꯁꯨ ꯍꯥꯏꯕꯗꯤ ꯋꯥꯒꯅꯤꯗ
ꯑꯥ
ꯃꯈꯣꯏꯗꯤ ꯑꯩ
ꯁ꯭ꯀꯨꯜ ꯂꯥꯏꯔꯤꯛ ꯇꯥꯛꯄ ꯂꯣꯏꯔꯥꯁꯨ ꯀꯣ ꯍꯣꯏ ꯍꯣꯏ
ꯑꯗꯨꯝ ꯑꯉꯥꯡ ꯑꯉꯥꯡꯒꯤ ꯀ꯭ꯂꯥꯁ ꯂꯧꯕꯅꯤꯅ ꯑꯗꯨꯝ ꯔꯤꯚꯥꯏꯁ ꯇꯧꯕ ꯃꯇꯝꯁꯨ ꯂꯩꯒꯤꯅ
ꯂꯩꯗꯅ ꯎꯝ ꯆꯨꯝꯃꯦ ꯆꯨꯝꯃꯦ ꯑꯁ ꯑꯗꯨ ꯀꯩꯅꯣꯅꯦꯅꯦ ꯇꯥꯛꯄꯗꯤ ꯍꯣꯏ ꯂꯩꯃꯤꯟꯅꯕꯗꯤ ꯌꯥꯝ ꯅꯨꯡꯉꯥꯏ ꯁ ꯑꯉꯥꯡꯒ ꯑꯗꯨ ꯑꯗꯨ ꯃꯣꯏꯒꯤ ꯇꯥꯛꯄꯒꯤ ꯑꯁ ꯀ꯭ꯔꯤ ꯍꯥꯏꯅꯤ ꯂꯦꯁꯟ ꯄ꯭ꯂꯥꯟꯒꯨꯝꯕ ꯁꯦꯝꯕ ꯑꯗꯨꯗ ꯈ꯭ꯔ ꯋꯥꯕ ꯅꯠꯇꯦ ꯑ ꯋꯥꯕꯅꯦꯗ ꯅꯠꯇ꯭ꯔꯗꯤ ꯈ꯭ꯔ ꯇꯣꯉꯥꯟꯕꯗꯤ ꯂꯣꯏꯅ ꯅꯨꯡꯉꯥꯏ ꯅꯨꯡꯉꯥꯏꯕꯗꯤ
ꯎꯝ ꯅꯪꯗꯤ ꯆꯩꯒꯨꯝꯕ ꯄꯥꯏꯕ꯭ꯔꯣ
ꯔꯈꯨ ꯑ ꯑꯩꯗꯨ ꯀꯨꯝꯕ ꯇꯧꯗꯦ
ꯎꯝ
ꯑꯩꯗꯤ ꯑꯩꯒꯤ ꯎ ꯑꯩꯒꯤ ꯀꯔꯤ ꯍꯥꯏꯅꯦ ꯇꯥꯛꯄ ꯃꯑꯣꯡꯗꯨꯀꯣ
ꯍꯣꯏ
ꯃꯅꯨꯡꯗꯗꯤ ꯑꯗꯨꯝ ꯀꯔꯤ ꯍꯥꯏꯅꯤ ꯑ ꯕꯦꯕꯥꯔ ꯎꯠꯄ ꯑꯗꯨꯝ ꯀꯝꯄꯥꯎ ꯀꯦꯝꯄ꯭ꯁ ꯃꯅꯨꯡꯗꯗꯤꯀꯣ ꯔꯦꯁꯄꯦꯛ ꯇꯧꯕ ꯀꯩꯅꯣ ꯇꯧꯕ ꯑꯗꯨ ꯃꯄꯥꯟ ꯊꯣꯛꯈ꯭ꯔꯗꯤ ꯀꯧꯅꯤꯡꯕ ꯀꯧꯑꯣꯅ ꯍꯥꯏꯔꯝꯕꯥꯅꯦ ꯑꯩꯅ ꯃꯔꯨꯞ ꯀꯧꯒꯗ꯭ꯔꯥ ꯕꯥꯏ ꯀꯧꯒꯗ꯭ꯔꯥ ꯀꯧꯅꯤꯡꯕ ꯀꯧꯋꯣ ꯑꯗꯨꯗꯗꯤ
ꯎꯝ ꯍ ꯍꯣꯏ
ꯎꯝ
ꯥꯒ ꯅ ꯐ꯭ꯔꯦꯟꯂꯤ ꯊꯧꯥꯎꯅ ꯅꯣꯡꯅꯅꯥꯅ
ꯍꯣꯏ ꯑꯗꯨ ꯑꯗꯨꯃꯥꯏꯅ ꯐ꯭ꯔꯦꯟꯂꯤ ꯍꯣꯏ ꯍꯣꯏ ꯍꯥꯏ ꯎꯝ ꯐ꯭ꯔꯦꯟꯂꯤ ꯑꯣꯏꯔꯗꯤ ꯃꯈꯣꯏꯁꯨ ꯀꯔꯤ ꯍꯥꯏꯗꯅ ꯀꯣꯏꯁꯟꯒꯨꯝꯕꯀꯣ
ꯍꯪꯕꯥꯗꯣ ꯐ꯭ꯔꯤꯗ ꯍꯪꯅꯕ ꯑꯗꯨꯒꯤ ꯅꯨꯡꯉꯥꯏꯕꯅꯤꯅ ꯑꯁꯤ ꯀꯅꯤ ꯇꯧꯗꯅ
ꯍꯣꯏ ꯆꯨꯝꯃꯦ ꯆꯨꯝꯃꯦ ꯑꯗꯨ ꯃꯦꯟ ꯐ꯭ꯔꯦꯟꯂꯤ ꯇꯧꯕ ꯃꯔꯝꯁꯤꯅ ꯃꯣꯏꯒꯤ ꯀꯩꯅꯣꯗꯣ ꯍꯥꯏꯗꯣꯛꯅꯤꯡꯕꯗꯨꯀꯣ
ꯍꯣꯏ
ꯍꯥꯏꯗꯣꯛꯅꯤꯡꯕ ꯂꯣꯠꯄ ꯂꯩꯔꯒꯁꯨ ꯀꯔꯤꯒꯨꯝꯕ ꯃꯣꯏ ꯐꯠꯇꯕ ꯊꯕꯛ ꯇꯧꯔꯁꯨ ꯂꯣꯏꯅ ꯍꯥꯏꯗꯣꯛꯑꯦꯕ ꯐ꯭ꯔꯦꯟꯂꯤ ꯇꯧꯕ ꯀꯥꯟꯗꯗꯤ
ꯍꯣꯏ
ꯑꯗꯨ ꯀꯤꯕ ꯂꯩꯇ꯭ꯔꯤꯕꯅꯣ ꯃꯣꯏ ꯑꯁ ꯑꯁꯤ ꯇꯧꯕꯗꯨ ꯐꯕ꯭ꯔꯥ ꯑꯁꯤ ꯇꯧꯕꯗꯨ ꯐꯠꯇ꯭ꯔꯥ ꯐꯕ ꯐꯠꯇ꯭ꯔꯥ ꯑꯗꯨꯃꯥꯏꯅ ꯍꯪꯂꯛꯏꯕꯀꯣ
ꯍꯣꯏ
ꯑ ꯉꯁꯥꯏ ꯏꯁꯇ꯭ꯔꯤꯛ ꯌꯥꯝ ꯏꯁꯇ꯭ꯔꯤꯛ ꯇꯧꯔꯒꯗꯤ ꯍꯥꯏꯅꯤꯡꯗꯦꯕ ꯃꯣꯏꯁꯦ ꯎꯝ ꯎꯝ
ꯃꯣꯏꯁꯨ ꯐ꯭ꯔꯤ ꯇꯧꯗꯦꯕ
ꯑꯗꯨ ꯎꯝ ꯉꯁꯥꯏ ꯍꯥꯏꯔꯛꯄꯗ ꯑꯣꯖꯥꯗꯨꯅ ꯆꯩꯒꯦꯔꯥ ꯐꯨꯒꯦꯔꯥ ꯍꯥꯏꯅ ꯈꯟꯕꯗꯀꯣ ꯍꯥꯏꯔꯛꯇꯕꯁꯨ ꯌꯥꯎꯋꯦꯕ ꯃꯣꯏꯁꯦ
ꯗꯤꯁꯇ꯭ꯔꯤꯛ ꯑꯣꯏꯈ꯭ꯔꯗꯤꯀꯣ
ꯍꯣꯏ
ꯍꫭꯏ ꯎ ꯈꯪꯗꯦ ꯑꯗꯨꯒꯤ ꯑꯩ ꯍꯟꯗꯛꯇꯤ ꯀꯩꯅꯣ ꯂꯩꯌꯦ ꯁꯨꯇꯤ ꯂꯩꯌꯦ
ꯑꯣ
ꯑꫭ
ꯀꯌꯥ ꯗꯦꯠ ꯀꯌꯥ ꯒꯨꯝꯅ ꯍꯧꯒꯅꯤ
ꯊ꯭ꯔꯤꯗ ꯍꯧꯅꯦ ꯑꯥꯒꯁ ꯀꯤꯀꯣ
ꯎꯝ
ꯎꯝ ꯍꯟꯗꯛ ꯖꯨ ꯖꯨꯂꯥꯏ ꯊꯥꯗ ꯑꯗꯨꯝ ꯁꯨꯇꯤ ꯑꯣꯏꯔꯦ ꯂꯣꯢꯅ ꯍꯣꯢ ꯎꯝ
ꯔꯤꯒꯨꯂꯔ ꯑꯣ ꯅꯪꯁꯨ
ꯇꯖꯨ ꯔꯔꯤꯒꯨꯂꯔ ꯍꯥꯏꯗꯤ
ꯁꯀꯨꯜ ꯆꯠꯄꯇꯣ
ꯑꯣ ꯍꯣ ꯍꯣꯏ ꯍꯣꯏ ꯍꯣꯏ ꯑꯩꯗꯤ ꯔꯤꯒꯨꯂꯥꯔꯗ ꯂꯣꯏꯁꯤꯜꯂꯦ
ꯑꯣ
ꯑꯣ ꯅꯪꯅ ꯍꯥꯏꯕꯗꯤ ꯀꯩꯅꯣꯗꯨꯔꯣ ꯁ꯭ꯀꯨꯜꯗꯨꯔꯣ
ꯍꯣꯏ ꯀ꯭ꯂꯥꯁ ꯑꯅꯤ ꯑꯍꯨꯝ ꯈꯛꯇꯔꯥ ꯑꯗꯨ ꯅꯠꯇ꯭ꯔꯗꯤ ꯃꯉꯥ ꯇꯔꯨꯛ ꯄꯥꯏꯕ꯭ꯔꯣ ꯍꯥꯏꯕꯅꯤꯗ
ꯑꯁ ꯍꯟꯗꯛꯀꯤ ꯑꯩꯈꯣꯏꯒꯤꯁꯤ ꯁ꯭ꯀꯨꯜꯗ ꯅꯅꯥꯎꯅ ꯂꯤꯡꯈꯠꯄꯀꯣ
ꯍꯣꯏ
ꯍ ꯑꯗꯨꯒꯤ ꯀ꯭ꯂꯥꯁ ꯄꯦꯔꯣꯠ ꯑ ꯅꯨꯃꯤꯠ ꯑꯃꯗ ꯄꯦꯔꯣꯠ ꯇꯔꯨꯛ ꯂꯩꯕ
ꯍꯣꯏ
ꯃꯔꯛꯇ ꯃꯉꯥ ꯆꯪꯉꯦ ꯃꯔꯛꯇ ꯃꯔꯤ ꯆꯪꯉꯦ ꯃꯔꯛꯇ ꯇꯔꯨꯛ ꯆꯪꯕꯁꯨ ꯌꯥꯎꯋꯦ ꯐꯨꯜ
ꯑꯁ ꯂꯣꯏꯔꯦꯍꯦ